ꯍꯂ ꯍꯂꯣ ꯎ ꯎꯝ
ꯍꯜꯂꯣ ꯃꯃꯤ
ꯁꯥꯔꯦ ꯎꯝ ꯉꯁꯤꯗꯤ ꯁꯧꯒ꯭ꯔꯤ ꯊꯣꯡꯕ ꯑꯃ ꯑꯗꯨꯒ ꯌꯦꯟ ꯃꯈꯣꯡ ꯉꯧꯕ ꯑꯃ
ꯌꯦꯟ ꯃꯈꯣꯡ ꯎ ꯌꯦꯟ ꯃꯈꯣꯡ ꯈꯛꯇꯕ꯭ꯔꯥ ꯑꯣ ꯑꯗꯨꯗꯤ ꯀꯔꯤ ꯍꯥꯞꯄ꯭ꯔꯥ
ꯌꯦꯟ ꯃꯈꯣꯡ ꯉꯧꯕꯗ ꯑꯂꯨ ꯍꯥꯞꯄꯤ ꯑꯗꯒꯤ ꯃꯁꯂꯥ ꯅꯨꯡꯁꯥ ꯎꯝ ꯌꯥꯝ ꯍꯥꯎꯈ꯭ꯔꯦ ꯍꯥꯎꯅꯕ
ꯍꯥꯎ ꯍꯔꯃꯦꯅꯤ ꯁꯤꯔꯤ ꯌꯥ
ꯑꯁ ꯉꯁꯤꯗꯤ ꯍꯥꯎ ꯃꯅꯦ ꯏꯆꯥꯁꯤꯡꯁꯦ ꯍꯥꯎꯃꯟꯅꯅ ꯆꯥꯛꯄ ꯈꯣꯠꯅꯗ꯭ꯔꯦ
ꯑ ꯐꯖꯥꯡꯁꯤꯡ ꯈ
ꯁꯧꯒꯔꯤ ꯊꯣꯡꯕ ꯑꯃ ꯁꯧꯒꯔꯤ ꯊꯣꯡꯕꯗꯨꯁꯨ ꯍꯥꯥ ꯂ ꯊꯥꯦ ꯑꯗꯒꯤ ꯃꯊꯦꯜ ꯑꯃꯅ ꯌꯥꯉꯥꯡꯗꯣ ꯁꯨꯔꯒꯀꯣ ꯐꯥꯏꯅ ꯇꯧꯔꯦ ꯑꯗꯒꯤ ꯑꯁ ꯎ ꯃꯄꯥꯁꯨ ꯐꯖꯅ ꯆꯥꯔꯦ ꯃꯆꯥꯁꯤꯡꯁꯨ ꯍꯥꯎꯋꯦ ꯍꯥꯎꯋꯦ ꯅꯪ ꯉꯁꯤꯁꯦ ꯂꯣꯏꯔꯕꯅꯦ
ꯑꯣ ꯑꯕꯒꯥꯛ ꯀꯗꯅꯦ
ꯍꯍꯥꯎꯕ ꯌꯦꯟꯁꯥꯡ ꯉꯥꯛꯇꯅꯦ ꯑꯃꯗꯤ ꯅꯨꯡꯇꯤꯒꯤ ꯆꯥꯔꯗꯤꯀꯣ ꯌꯥꯝ ꯑꯣꯏꯔꯗꯧꯕꯅꯦ
ꯑꯔ ꯈ ꯊ
ꯑꯁ ꯄꯥꯕꯨꯡꯗꯤ ꯆꯥꯛ ꯍꯦꯛ ꯇꯣꯛꯄꯒ ꯇꯤꯚꯤ ꯌꯦꯡꯉꯦ ꯇꯤꯚꯤ ꯌꯦꯡꯉꯨꯔꯒ ꯃꯥꯁꯦ ꯐꯖꯅ ꯁꯦꯠꯊ ꯍꯥꯏꯈ꯭ꯔꯦ ꯐꯃꯨꯡꯗ ꯑꯗꯨ ꯅꯪ ꯍ ꯍꯟꯗꯛꯀꯥꯟꯁꯦ ꯎꯝ ꯀꯩꯅꯣ ꯇꯧꯕ꯭ꯔꯣꯥꯡ ꯀꯩꯀꯥ ꯀꯩ ꯑꯇꯣꯞꯄ ꯆꯥꯅꯤꯡꯕ ꯂꯩꯕ꯭ꯔꯣ ꯑꯍꯥꯎꯕ
ꯑꯩ ꯥꯑꯦꯟꯍꯡ ꯁꯦ ꯍꯧꯖꯤꯛ ꯍꯧꯪꯗ ꯌꯥꯝ ꯆꯥꯃꯟꯕꯒꯤ ꯍꯧꯖꯤꯛ ꯌꯥꯝ ꯐꯥꯎ ꯅꯤꯡꯁꯤꯡꯕ ꯌꯥꯗ꯭ꯔꯦ
ꯑꯗꯨꯗꯤ ꯌꯥꯝ ꯐꯔꯦꯅꯦ ꯅꯪ ꯗꯥꯏ ꯀꯗꯔ ꯅꯪ ꯃꯌꯥ ꯈꯔ ꯍꯟꯗꯔꯦꯅꯤꯒꯣꯋ ꯈꯝꯕꯔꯦꯋꯦꯠ ꯍꯕ ꯁꯤꯁꯨ ꯌꯥꯝ ꯌꯥꯝꯦꯔ ꯀꯥꯟꯅꯩꯌꯦꯕ
ꯑꯗꯣ ꯍꯟꯗꯛ ꯆꯝꯁꯦ ꯁꯝꯃꯔ ꯚꯦꯀꯦꯁꯟꯦ ꯍꯥꯏꯕꯗꯣ ꯔꯦꯀꯦꯁꯟꯗꯨ ꯂꯩ ꯐꯥꯏꯅ ꯎ ꯃꯅ ꯄꯥꯥꯛꯇ ꯆꯁꯦ ꯋꯥꯇꯔ ꯄꯥꯥꯛꯇꯥ
ꯑꯇ ꯆꯁꯦ ꯄꯥꯡꯗ ꯆꯜꯂꯒ ꯑꯗ ꯆꯥꯛ ꯌꯦꯟꯁꯥꯡ ꯌꯥꯎꯗꯣꯏ꯭ꯔ ꯀꯣꯏꯕ ꯆꯠꯇꯣꯏꯔꯣ ꯁꯟꯁꯥꯡ ꯌꯥꯎꯕꯁ ꯈꯔꯗꯤ ꯑꯩꯉꯣꯟꯗ ꯋꯥꯗꯧ ꯆꯥꯛꯥꯡ ꯂꯥꯎꯕꯗꯤ ꯐꯩ ꯑꯗꯨꯕꯨ ꯊꯣꯡꯕ ꯊꯥꯕꯗ ꯂꯣꯏ ꯇꯥꯗꯣꯏꯅꯦꯗꯣ ꯅ ꯃꯔꯣꯏ ꯃꯉꯥꯗ ꯑꯩꯗꯤ ꯊꯣꯡꯕꯁꯦ
ꯑꯩꯁꯨ ꯃꯇꯦꯡ ꯄꯥꯡꯒꯅꯤꯅ
ꯑꯣ ꯌꯥꯏ ꯌꯥꯏ ꯑꯗꯨꯒꯤꯗꯃꯛꯇꯗꯤ ꯌꯥꯝ ꯅꯨꯡꯉꯥꯏꯖꯔꯦ ꯊꯦꯡ ꯀꯨ ꯑꯗꯨꯗꯤ ꯃꯇꯦꯡ ꯄꯥꯡ ꯄꯥꯡꯉꯗꯤ
ꯍꯥꯏ ꯑꯗꯨ ꯑꯗꯨꯗꯤ ꯀꯔꯤꯅꯣ
ꯅꯠꯇꯦꯅꯦꯅꯦ ꯅꯪꯁꯨ ꯍꯧꯖꯤꯛ ꯑꯉꯥꯡ ꯅꯠꯇ꯭ꯔꯦ ꯀꯩꯅꯣꯟꯁꯥꯡꯁꯨ ꯐꯖꯅ ꯊꯣꯡꯕ ꯍꯧꯔꯗꯕꯅꯦ ꯍꯧꯖꯤꯛ ꯍꯩꯗ꯭ꯔꯗꯤ ꯀꯔꯝ ꯀꯥꯟꯅ ꯍꯩꯗꯦꯕ ꯎꯝ ꯆꯨꯝꯃꯣꯗꯤ ꯍꯦꯛꯇ ꯍꯧꯖꯜꯂꯁꯦꯕꯦꯝ ꯀꯥꯟꯅꯅꯤ ꯑꯦꯛꯁꯟꯗꯣ ꯍꯧꯔꯕ ꯑꯦꯛꯁꯟ ꯌꯥꯎꯗ꯭ꯔꯗꯤ ꯌꯥꯗꯕꯅꯤꯀꯣ ꯀꯩꯗꯧꯉꯏ ꯆꯠꯁꯤꯦ ꯍꯥꯏꯕꯅꯣ ꯄꯤꯛꯅꯤꯛꯁꯤꯕꯣ
ꯃꯥ ꯀꯦꯁ ꯃꯅ ꯆ ꯃ ꯗꯥꯡꯆꯝꯒꯤ ꯚ‌ꯦꯀ‌ꯦꯁꯟꯗ‌ꯣ ꯀꯔꯝꯀꯥꯟꯗꯒꯤ
ꯇꯥꯡ ꯃꯥ ꯑꯩꯉꯣꯟꯗ ꯍꯪꯀꯥꯟꯗꯗꯤ ꯇ꯭ꯋꯦꯟꯇꯤ ꯅꯥꯏꯟ ꯍꯥꯏꯅ‌ꯦ
ꯇ꯭ꯋꯦꯟꯇꯤ ꯅꯥꯏꯟ ꯗꯒꯤꯅ ꯇ꯭ꯋ‌ꯦꯜꯐ ꯖꯨꯂꯥꯏ ꯐꯥꯎ ꯀꯣ ꯎꯝ ꯑꯣ ꯑꯗꯨ ꯑꯗꯨꯒꯤ ꯃꯅꯨꯡꯗ ꯆꯠꯄ ꯌꯥꯔꯤꯅꯤ ꯑꯗꯨꯗꯤ
ꯑꯗꯨꯏ ꯃꯅꯨꯡꯗ ꯆꯠꯄ ꯇꯥꯔꯦ ꯃꯥꯗꯤ ꯏꯔꯣꯏꯅꯤꯡꯕꯗꯤ ꯈꯔ ꯃꯥꯜꯂꯦ ꯃꯆꯥꯁꯦ ꯌꯥꯝꯗꯤ ꯋꯥꯉꯦ ꯏꯔꯣꯏꯅꯤꯡꯉ ꯍꯥꯏ ꯀꯃꯥꯏ ꯇꯧꯅꯣ ꯍꯇꯕꯁꯤꯡꯗ ꯁꯥꯡꯒ ꯍꯣꯏꯁꯤ
ꯂꯦꯁ ꯃꯒ ꯇ ꯂꯥꯛꯇꯅ ꯍꯣꯔꯦꯟ
ꯃꯥꯖꯅ ꯍꯥꯏ ꯁ ꯇꯗ ꯃ ꯊꯁꯔ
ꯃꯣꯠꯄ ꯍ ꯐꯖ ꯑꯗꯨ ꯇꯧ ꯌꯥ ꯄꯟ ꯇꯧꯗꯃ ꯀꯣ
ꯌꯥꯁ
ꯑꯗꯨꯅ ꯏꯃ ꯑꯩꯅ ꯑꯩꯅ ꯈꯟꯕꯁꯤꯒ ꯅꯪ ꯉꯥꯡꯕꯁꯤ ꯅꯪꯅ ꯏꯟꯁꯥꯡ ꯅꯪ ꯈ꯭ꯋꯥꯏ ꯑꯄꯥꯝꯕ ꯏꯟꯁꯥꯡ ꯂꯩ
ꯑꯩꯒꯤ ꯈ꯭ꯋꯥꯏ ꯄꯥꯝꯕ ꯌꯦꯁ ꯍ ꯌꯦꯁ ꯑ ꯕꯤꯖꯤꯇꯦꯕꯜ ꯅꯠꯇ꯭ꯔꯥꯒ ꯊꯥꯡ ꯉꯥꯗꯗꯤ ꯑꯩ ꯄꯣꯔꯛꯀ ꯑ ꯄꯥꯎꯇꯦ ꯆꯥꯅꯤꯡꯉ ꯈꯔꯗꯤ ꯑꯦ ꯀ ꯑꯣꯛꯁꯥ ꯅꯠꯇꯕ ꯍꯥꯏꯔꯗꯤ ꯑ ꯀꯔꯤꯅꯣꯗꯣ ꯑꯣꯒꯔꯗ ꯀ
ꯅꯪꯗꯤ ꯃꯨꯟꯕ ꯃꯨꯜꯂꯗꯤ ꯄꯨꯡ ꯆꯥꯔ ꯆꯥꯒꯦꯁꯤꯅꯦ ꯅꯪ ꯂꯩ ꯑ ꯌꯥꯝ ꯀꯪꯉꯅꯤ ꯑꯗꯨꯗꯤ ꯌꯥꯝ ꯐꯖꯩ ꯍꯧꯖꯤꯛ ꯎꯝ ꯅꯪ ꯍꯧꯁꯦ ꯊꯥꯎ ꯉꯥꯡꯗꯣꯏꯅꯦ ꯄꯣꯛ ꯅꯪꯁꯨ ꯑꯣꯛꯁꯥꯁꯨ ꯆꯥꯅꯤꯡꯉꯤ ꯍꯥꯏꯔꯦ ꯆꯧꯆꯧꯁꯨ ꯆꯥꯅꯤꯡꯉꯤ ꯍꯥꯏꯔꯦ ꯐꯖꯔꯦꯅꯦ ꯄꯧꯁꯥꯁꯤꯁꯨ ꯃꯥꯒꯤ ꯃꯍꯥꯎ ꯌꯥꯝꯃꯦ ꯑꯗ ꯅꯣꯏꯕꯒꯤ ꯃꯆꯥꯛ ꯑꯃꯅꯦꯕ ꯑꯗꯨꯒ ꯆꯧꯆꯧꯗꯨꯁꯨ ꯊꯥꯎ ꯌꯥꯎꯗ꯭ꯔꯗꯤ ꯆꯝꯐꯨꯇ ꯆꯥꯃ ꯌꯥꯗꯦꯗꯅ ꯑꯗꯨꯅ ꯑ ꯂꯩꯁꯥꯕꯤꯁꯤꯡꯗꯤ ꯍꯛꯆꯥꯡꯁꯤ ꯈꯔ ꯐꯥꯍꯟꯕ ꯗꯔꯀꯥꯔ ꯇꯥꯏ ꯑꯗꯨꯅ ꯊꯥꯎ ꯌꯥꯝ ꯌꯥ ꯌꯥꯝ ꯌꯥꯎꯕꯗꯤ ꯆꯥꯔꯨꯅꯨꯍꯦ ꯃꯁ ꯂꯥꯛꯑꯒ ꯌꯥꯝ ꯌꯥꯎꯕꯗꯤ ꯈꯔ ꯍꯟꯊꯔꯛꯕ
ꯎꯝ ꯑ ꯊꯕꯗꯤ ꯈꯔ
ꯈꯔ ꯍꯟꯊꯕꯅ ꯐꯔꯦ ꯑꯗꯨ ꯑꯣꯏꯔꯗꯤ ꯐꯤꯒꯔ ꯍꯛꯆꯥꯡꯗꯨꯁꯨ ꯄꯥꯊꯔꯅꯤ ꯑꯗꯩ ꯐꯤꯔꯣꯜ ꯁꯦꯠꯑ ꯀꯥꯟꯗꯨꯗ ꯇꯞꯅꯕ ꯐꯖꯔꯅꯤꯗꯅ ꯅꯠꯇ꯭ꯔꯗꯤ ꯅꯣꯏꯔꯗꯤ ꯐꯤꯔꯣꯟꯗꯣ ꯂꯣꯏ ꯄꯦꯊꯣꯛꯇꯅ ꯐꯖꯔꯔꯣꯏꯅꯨ ꯄꯁꯤꯦ ꯌꯦꯡꯉꯀꯥꯟꯗꯀ ꯃꯤꯅ ꯊꯤꯅ ꯉꯥꯡꯅꯔꯅꯦꯕ ꯄꯩꯁꯥꯕꯤ ꯗꯀꯥ ꯀꯗ ꯎꯅꯤ ꯍꯥꯏ ꯊꯟꯗꯁꯨ ꯈꯟꯕ ꯌꯥꯗꯦꯕ ꯎꯝ ꯑꯗꯨ ꯀꯦꯕ ꯍꯥꯏꯕꯗꯤ ꯅꯨꯄꯥꯁꯤꯡ ꯌꯦꯡꯕꯤꯒꯅꯤ ꯍꯥꯏꯕꯒꯤꯁꯨ ꯅꯠꯇꯦ ꯏꯁꯥꯁꯨ ꯍꯦꯜꯗꯤ ꯑꯣꯏꯔꯦꯗꯅ ꯄꯥꯊꯔꯗꯤ
ꯁꯨꯝ ꯅꯣꯏꯊꯣꯛꯇꯅ ꯍꯛꯆꯥꯡꯗ ꯑꯗꯨꯝ ꯇꯧꯔꯅꯤ ꯑꯅꯥ ꯑꯌꯦꯛ ꯌꯥꯝ ꯌꯥꯎꯔꯅꯤ ꯑꯗꯒꯤ ꯆꯥꯕ ꯊꯄꯁꯨ ꯑꯃꯨꯛ ꯅꯥꯔꯗꯤ ꯆꯥꯕ ꯌꯥꯔꯔꯣꯏ ꯏꯟꯁꯥꯡꯒꯨꯝꯕꯁꯨ ꯌꯥꯝ ꯑꯃꯨꯛꯀ ꯍꯦꯜꯂꯅꯤ ꯑꯗꯨꯅ ꯆꯦꯛꯁꯤꯟ ꯗꯔꯀꯥꯔ ꯊꯥꯏꯌꯦꯕ
ꯍꯣꯏ
ꯑꯗꯨꯅ ꯉꯁꯤ ꯃꯈꯣꯡ ꯇꯥꯕꯗꯨꯣ ꯊꯅꯗꯤ ꯆꯥꯕ ꯌꯥꯣ ꯃꯣꯏꯂꯥꯔꯒꯤ ꯃꯈꯣꯡꯅꯤꯅꯀꯣ ꯃꯁꯤꯁꯨ ꯕꯦꯔꯥ ꯑꯃꯗꯤ ꯂꯥꯛꯀꯅꯦꯕ ꯃꯔꯛ ꯃꯔꯛꯇ ꯊꯥ ꯇꯥꯏꯀꯣ ꯑꯩꯅ ꯍꯥꯏꯔꯤꯁꯦ
ꯍꯣꯏ ꯑꯗꯣ ꯉꯁꯤ ꯇ ꯀꯅꯥ ꯀꯅꯥꯒ ꯁꯥꯟꯅꯗꯣꯏꯔꯣ
ꯅꯣꯔꯋꯦꯁꯨ ꯁꯅꯖꯅꯤ ꯃꯥꯂꯦ ꯐ꯭ꯔꯥꯟꯁ ꯑꯗꯨꯗꯤ ꯊꯅ ꯑꯇꯣꯞ ꯁꯤꯡꯗꯤ ꯈꯪꯗꯦꯀꯣ ꯑꯩꯗꯤ ꯁꯝ ꯄꯣꯠꯁꯦ ꯏꯟꯇꯔꯦꯁ ꯌꯦꯡꯗꯤ ꯌꯦꯡꯅꯤꯡꯉꯦꯕ ꯊꯦꯡꯃꯟꯗꯅ ꯈꯔ ꯕꯦꯔꯥ ꯇꯥꯏꯅ ꯇꯧꯁꯦ
ꯈꯔꯗꯤ ꯊꯦꯡꯦ
ꯈꯔ ꯅꯠꯇꯦꯅꯦ ꯕꯥꯔꯣ ꯃꯈꯥꯏꯗ ꯍꯧꯗꯅꯦꯦꯝ ꯕꯥꯔꯣ ꯍꯥꯏꯥꯏꯁꯦ ꯃꯤꯀꯞ ꯑꯃ ꯂꯧꯔꯅꯤꯅ ꯄꯥꯜꯂꯤꯁꯦ ꯐꯃꯨꯡꯗ ꯁꯦꯠꯊꯔ ꯂꯩꯔꯦ ꯍꯧ ꯍꯌꯦꯡꯗꯤ ꯍꯥ ꯄꯨꯡ ꯀꯌꯥ ꯍꯧꯒꯠꯇꯣꯏꯅꯣ ꯈꯪꯗꯦ
ꯑꯩꯅꯦ ꯈꯔꯣ
ꯎꯝ ꯅꯪ ꯌꯦꯡꯅꯤꯡꯕ꯭ꯔꯣ
ꯍꯣꯏ ꯑꯩꯗꯤ ꯈꯔ ꯑꯩꯁꯦ ꯌꯦꯡꯅꯤꯡꯉꯦ
ꯎꯝ ꯅꯪ ꯌꯥꯎ
ꯀꯍ ꯈꯅꯊꯤ
ꯀꯤꯅꯤ
ꯑꯩ ꯄꯨꯡꯁꯦ
ꯑꯣ
ꯀ
ꯑꯩꯁꯦ ꯑꯩꯁꯦ ꯌꯦ ꯇꯌꯦ ꯄꯨꯡ ꯅꯤꯄꯥꯟꯗ ꯂꯣꯏ ꯍꯧꯒꯠꯂꯗꯤ
ꯍ ꯌꯥꯗ ꯑꯗꯨꯗꯤ ꯌꯥ ꯇ ꯇꯔꯥꯏ
ꯎꯝ ꯑꯗꯨ ꯅꯣꯡ ꯐꯗ ꯑꯃꯁꯁꯨ ꯀꯥꯏꯗꯦꯦ
ꯑ ꯃꯥꯅꯦ
ꯎꯝ ꯑꯗꯨꯗꯤ ꯌꯥꯏꯦꯅꯄꯥꯥꯗꯩ ꯍꯦꯜꯂꯨ ꯌꯥꯔꯣꯍꯦ ꯎꯝ ꯑꯗꯨ ꯃꯥꯒꯤ ꯒꯥꯔꯤꯒ ꯆꯥꯛ
ꯃꯥꯅꯤ ꯎꯝ ꯑꯗꯨ ꯃꯤ ꯆꯝꯃꯦ ꯏꯖꯝ ꯂꯣꯏꯈ꯭ꯔꯦ ꯀꯣ
ꯅꯪꯁꯨ ꯍꯟꯖꯤꯟ ꯍꯟꯖꯤꯟ ꯍꯥꯏꯔꯦ ꯉꯁꯥꯏꯅꯦ ꯑꯦꯛꯖꯥꯝ ꯂꯣꯏꯗ꯭ꯔꯦ ꯍꯥꯏꯅ ꯑꯩꯅ ꯃꯉꯥ ꯇꯔꯦ ꯇꯃꯒꯅ
ꯁꯔ ꯃꯕꯥ ꯇ ꯏ
ꯄꯥꯏ ꯄꯥꯏꯕꯁꯅ ꯄ ꯎꯕꯥꯔ
ꯌꯥꯝ ꯌꯥꯝ ꯌꯦꯡꯉꯅꯨ ꯍꯥꯏꯌꯨ ꯃ ꯑ ꯎ ꯑ ꯁ
ꯃꯣꯕꯥ ꯌꯥꯝꯁꯨ ꯐꯠꯇꯦꯕ ꯑꯗꯨ ꯀꯅ
ꯠꯇꯦ
ꯎꯝ ꯍꯥ ꯆ
ꯎꯝ ꯑꯩꯈꯣꯏꯗꯤ ꯍꯨꯃꯥꯡꯗꯦꯗꯅ ꯃꯥꯡꯗ ꯈꯔ ꯇꯥꯔꯗꯤ ꯁꯥ ꯉꯥꯁꯨ ꯈꯔꯕ ꯁꯥ ꯉꯥ ꯌꯥꯝꯗꯗꯤ ꯍꯛꯆꯥꯡꯗ ꯐꯠꯇꯦꯕ ꯑꯗꯨꯅ ꯎꯝ ꯀ ꯇꯝꯕ ꯑꯆꯝꯕꯥꯡ ꯊꯣꯡꯕꯗꯣ ꯆꯝꯊꯣꯡꯒꯨꯝꯕ ꯆꯝꯐꯨꯠꯀꯨꯝꯕ ꯈꯔ ꯌꯥꯝ ꯇꯥꯡꯉꯗꯅ ꯃꯣꯏ
ꯑꯥ
ꯎꯝ ꯐꯕ
ꯍꯣꯏ ꯀꯔꯤꯅꯣ ꯇꯕꯣꯠꯀꯤ ꯃꯍꯤꯗꯨꯁꯨ ꯐꯩ ꯍꯥꯏꯕꯅꯦ
ꯃꯍꯤꯗꯣ ꯑꯌꯨꯛꯇ ꯑꯩꯈꯣꯏꯅ ꯆꯥꯛ ꯆꯥꯗ꯭ꯔꯤꯉꯩꯗ ꯆꯥ ꯅꯨꯡ ꯊꯛꯇ꯭ꯔꯤꯉꯩꯗ ꯑꯗꯨꯝ ꯃꯍꯤꯗꯣ ꯒ꯭ꯂꯥꯁ ꯑꯃ ꯊꯛꯆꯟꯕ ꯑꯗꯨ ꯌꯥꯝ ꯐꯩ ꯍꯥꯏꯕꯅꯤ ꯑꯗꯨ
ꯐꯔꯦ- ꯐꯔꯦ ꯑ ꯍꯣꯏ꯫ ꯐꯔꯦ ꯑꯗꯨꯗꯤ ꯃꯪ ꯐꯔꯁꯦ꯫